ꯅꯥꯎꯆꯥ ꯍꯜꯂꯣ ꯇꯥꯕ꯭ꯔꯣ
ꯇꯥꯔꯦ ꯇꯥꯔꯕꯣ ꯍꯥꯎ ꯃꯣꯏꯒꯤ ꯇꯥꯗꯕꯤ ꯇꯧꯋꯦ ꯍꯥꯏꯕ ꯐꯠ ꯐꯠ
ꯇꯥꯗꯦ
ꯅꯦꯠꯋ꯭ꯔꯥꯛꯁꯦ ꯅꯨꯃꯤꯗꯥꯡꯒꯤ ꯍꯦꯛꯇ ꯕꯦꯔꯥ ꯀꯥꯕ꯭ꯔ ꯀꯩꯅꯣ ꯈꯪꯗꯦ
ꯑꯥ ꯀꯥꯕ ꯃꯥꯜꯂꯦ ꯅꯨꯃꯤꯗꯥꯡ ꯉꯁꯥꯏ ꯑꯗꯨꯝ ꯆꯥꯛ ꯆꯥ ꯃꯥꯡꯒꯨꯝꯕꯅ ꯍꯦꯟꯅ ꯅꯨꯡꯉꯥꯏꯕ ꯃꯥꯜꯂꯦ ꯅꯦꯠꯋꯥꯛꯁꯦ
ꯑꯩꯁꯦ ꯅꯪꯉꯣꯟꯗ ꯀꯩꯅꯣꯝꯇ ꯍꯪꯒꯦꯟ ꯇꯧꯔꯛꯏꯅꯤꯅꯦ
ꯍꯣꯏ ꯍꯣꯏ ꯏꯆꯦ ꯌꯥꯢ ꯌꯥꯏ ꯍꯪꯉꯣ
ꯎꯝ ꯄꯩꯁꯥ ꯅꯨꯡꯁꯥꯒ ꯂꯩꯕ꯭ꯔꯣ ꯈꯤꯠꯇ ꯄꯨꯕ ꯌꯥꯕ
ꯏꯆꯦ ꯀꯌꯥꯃꯨꯛ ꯑꯣꯏꯗꯣꯏꯅꯣ
ꯂꯤꯁꯤꯡ ꯇꯔꯥꯒ ꯃꯥꯊꯣꯏꯅꯤꯊꯣꯏꯃꯨꯛ ꯑꯗꯨꯃꯥꯏꯅ ꯑꯩꯖꯦ ꯀꯩꯅꯣ ꯃꯔꯨꯞꯇꯨ ꯇꯥꯁꯅꯕ ꯑꯗꯨꯒ ꯄꯩꯁꯥꯁꯦ ꯃꯤꯅ ꯄꯤꯔꯛꯀꯗꯕ ꯂꯩꯕꯅꯦꯕ ꯑꯗꯨꯖꯨ ꯅꯪꯅꯗꯕ ꯍꯥꯏꯇꯥꯔꯦ ꯄꯤꯒꯦ ꯉꯁꯤꯁꯦ ꯄꯤꯒꯦꯅ ꯍꯥꯏꯔꯒ ꯑꯗꯨ ꯂꯥꯛꯑꯒ ꯑꯩꯁꯦ ꯁꯣꯝꯗ ꯊꯕꯛ ꯁꯤꯖꯤꯟꯅꯗꯣꯏꯅꯦ ꯈꯜꯂꯒ ꯄꯁꯥꯁꯦ ꯄꯤꯔꯛꯇ꯭ꯔꯦ ꯎꯝ
ꯏꯆꯦꯅꯪꯗꯣ ꯀꯌꯥꯃꯨꯛ ꯍꯥꯏꯗꯤ ꯑꯊꯨꯕꯒꯤ ꯑꯣꯏꯗꯣꯏꯔꯣ ꯅꯨꯃꯤꯠ ꯀꯌꯥꯅꯤꯃꯨꯒꯤ ꯍꯩꯖꯥꯡ ꯁꯎ ꯊꯤꯂꯤꯖꯦ
ꯍꯟꯗꯛꯀꯤ ꯍꯞꯇꯥꯁꯦ ꯁꯤ ꯃꯅꯨꯡꯁꯤꯗ ꯄꯥꯝꯕ ꯑꯩꯅ
ꯑꯣ ꯑꯗꯨ ꯏꯆꯦ ꯑꯩꯒꯤꯖꯨꯅꯦ ꯍꯧꯖꯤꯛꯀꯤ ꯑꯣꯏꯅꯗꯤ ꯄꯩꯁꯥ ꯇꯔꯥꯃꯨꯛꯁꯦ ꯄꯨꯔꯥ ꯑꯣꯏꯅ ꯀꯩꯅꯣ ꯑꯣꯏꯅꯗꯤ ꯂꯩꯇꯦꯕ ꯃꯤꯉꯣꯟ ꯃꯤꯉꯣꯟꯗꯕꯨꯗꯤ ꯏꯃꯥꯟꯅꯕꯤꯗ ꯈꯔ ꯑꯩꯅ ꯂꯧꯒꯗꯕ ꯍꯟꯗꯛꯀꯤ ꯍꯞꯇꯥ ꯊꯥꯡꯃꯛꯇ ꯂꯧꯅꯒꯗꯕꯗꯤ ꯂꯩꯌꯦ ꯑꯗꯨꯗꯣ ꯄꯤꯔꯛꯑꯗꯤ ꯏꯆꯦꯒꯤꯗꯣ ꯌꯥꯗꯤ ꯌꯥꯅꯤ
ꯎꯝ ꯑꯩꯅꯖꯨ ꯃꯤ ꯑꯇꯣꯞꯄꯗꯁꯨ ꯐꯪꯕꯁꯦ ꯇꯟꯕ ꯑꯩꯖꯦ ꯑꯩꯈꯣꯏ ꯑꯃꯅꯤ ꯁꯤꯗ ꯍꯪꯕꯁꯤꯅ ꯈꯔ ꯀꯣꯏꯗꯦꯅ ꯑꯩꯁꯦ ꯍꯪꯉꯛꯄ ꯅꯪꯅ ꯐꯅꯤꯅꯦ ꯑꯩ ꯃꯤꯉꯣꯟꯗ ꯍꯥꯏꯕꯁꯤ
ꯍꯂꯣꯃꯥꯟꯅꯗꯤ ꯑꯩ ꯒꯤꯗꯣ ꯃꯣꯏ ꯀꯩꯅꯣ ꯇꯧꯅꯕꯒꯤ ꯂꯩꯒꯤꯕꯅꯦꯕ ꯈꯔ ꯑꯗꯣ ꯍꯟꯗꯛꯀꯤ ꯃꯦꯖꯨ ꯂꯣꯏꯗꯣꯔꯦ ꯁ꯭ꯋꯥꯏ ꯃꯔꯛꯁꯤꯗ ꯑꯩꯅ ꯄꯤꯌꯣ ꯍꯥꯏꯕꯅꯦꯕ ꯖꯨꯟ ꯌꯧꯍꯜꯂꯅꯣꯅ ꯑꯗꯨ ꯏꯆꯦꯒꯤ ꯑꯩꯅ ꯌꯥꯝꯅ ꯑꯊꯨꯕꯒꯤ ꯅꯠꯇ꯭ꯔꯗꯤ ꯑꯗꯨꯝ ꯌꯥꯒꯅꯤ ꯍꯥꯏꯗꯤ ꯍꯟꯗꯛ ꯍꯞꯇꯥ ꯑꯃꯨꯛ ꯉꯁꯤ
ꯑ ꯑ
ꯑꯥ ꯇꯥꯡ ꯀꯨꯟ ꯃꯉꯥ ꯌꯧꯔꯦ ꯇꯥꯡ ꯀꯨꯟꯊ꯭ꯔꯥ ꯍꯩ ꯀꯨꯏꯗ꯭ꯔꯦꯕ ꯅꯨꯃꯤꯠꯇꯣ ꯁꯤꯗꯤ ꯄꯤꯔꯛꯀꯅꯤꯅꯦ ꯍꯥꯏꯕꯅꯦ ꯁꯣꯏꯍꯜꯂꯛꯑꯅꯨꯅꯦ ꯍꯥꯏꯈꯤꯕꯅꯦꯕ
ꯎꯝ ꯃꯤ ꯃꯤꯗ ꯂꯩꯕ ꯄꯩꯁꯥ ꯊꯧꯅꯕꯁꯦ ꯕꯦꯔꯥ ꯌꯥꯝ ꯀꯥꯏꯌꯦꯕ
ꯀꯥꯏ ꯀꯥꯏ
ꯑꯩꯒꯤꯁꯨꯅꯦꯕ ꯑꯗꯨ ꯅꯪꯅꯕ ꯄꯤꯒꯦ ꯅꯪꯅꯕ ꯄꯤꯒꯦ ꯍꯥꯏꯔ ꯁꯤ ꯅꯥꯟꯊꯣꯛꯑꯒ ꯂꯩꯇꯦꯅ ꯍꯥꯏꯃꯤꯅꯤꯅ ꯀꯔꯤ ꯎꯄꯥꯏ ꯇꯧꯗꯣꯏꯅꯣ
ꯃꯥꯅꯦ ꯐꯨꯔꯨꯕꯁꯨ ꯌꯥꯗ ꯑꯗꯨ
ꯁꯣꯝꯗꯗꯤ ꯑꯩꯩ ꯌꯥꯝ ꯅꯪꯅꯗꯕ
ꯍꯧꯖꯤꯛꯀꯥꯟꯗꯤꯗꯤ ꯑꯄꯨ ꯑꯄꯨꯕ ꯃꯤꯅ ꯆꯥꯎꯔꯦ
ꯑꯥ ꯎꯝ ꯇꯟꯕ ꯑꯃ ꯌꯥꯎꯋꯦ
ꯑꯗꯨꯅꯤ ꯑꯩꯈꯣꯏꯅ ꯍꯪꯉꯀꯥꯟꯗꯗꯤ ꯎꯝ ꯑꯩꯈꯣꯏꯅ ꯍꯪꯉꯨꯔ ꯍꯥꯟꯅꯗꯤ ꯂꯩꯇꯦ ꯑꯥꯇ
ꯎꯝ ꯑꯗꯨ ꯅꯪ ꯑꯃ ꯀꯩꯅꯣ ꯐꯤ ꯏꯌꯣꯡꯒꯤ ꯐꯤ ꯂꯪ ꯊꯥꯗꯕ ꯑꯗꯨ ꯀꯩꯁꯨ ꯐꯤ ꯁꯥꯍꯜꯂꯦ ꯈꯣꯠꯂꯦ ꯇꯧꯕꯗꯨꯗꯤ ꯈꯔ ꯀꯥꯟꯅꯕ꯭ꯔꯣ ꯀꯃꯥꯏ ꯀꯃꯥꯏꯅ ꯇꯧꯕ
ꯑ ꯏꯆꯦꯗꯣ ꯃꯔꯛ ꯑꯃꯗꯤ ꯌꯥꯝ ꯀꯥꯟꯅꯔꯝꯃꯤ ꯑꯗꯣ ꯍꯧꯖꯤꯛꯇꯤ ꯂꯥꯟ ꯅꯨꯡꯃꯨꯛ ꯑꯃ ꯇꯧꯒꯤꯕꯗꯣ ꯍꯟꯇꯥꯛ
ꯎꯝ ꯑꯥ
ꯑꯗꯒꯤ ꯈꯔ ꯍꯟꯊꯔꯦꯕ
ꯑꯝ
ꯑꯗꯨꯃꯥꯏꯅ ꯌꯣꯟꯅꯤꯡꯉꯥꯏꯗꯣ ꯐꯤꯗꯤ ꯃꯌꯥꯝ ꯁꯥꯔ ꯂꯩꯕ ꯌꯣꯟꯐꯝꯗꯣ ꯅꯥꯇꯩ ꯆꯥꯗꯕ ꯑꯗꯒꯤ ꯂꯥꯟ ꯇꯧꯕꯩ ꯋꯥꯅꯔꯨꯕꯒꯤ ꯀꯌꯥ ꯊꯣꯏꯅꯁꯨ ꯂꯩꯅꯗꯕꯗꯣ
ꯎꯝ
ꯑꯗꯨꯒꯤ ꯄꯩꯁꯥꯁꯦ ꯏꯇꯣꯡ ꯇꯣꯡꯅꯗꯦꯕ
ꯎꯝ
ꯑꯗꯨꯅ ꯑꯩꯁꯨ ꯍꯧꯖꯤꯛꯀꯥꯟꯁꯦ ꯍꯥꯟꯅꯒꯤ ꯄꯩꯁꯥꯁꯦ ꯑꯗꯨꯝ ꯂꯩꯕꯅꯦ ꯑꯗ ꯏꯆꯦꯅ ꯍꯪꯉꯛꯄ ꯀꯥꯟꯁꯤꯗ ꯂꯩꯇꯦꯅꯦ ꯏꯁꯥꯗ ꯅꯨꯡꯉꯥꯏꯇ꯭ꯔꯦ
ꯐꯔꯛ ꯇꯥꯅ ꯏꯁꯨꯅꯤ ꯇꯧꯔꯤꯁꯦ ꯀꯅꯥꯗ ꯍꯪꯗꯣꯏꯅꯣ ꯑꯗꯣ ꯍꯞꯇꯥꯁꯤ ꯃꯅꯨꯡꯗ ꯅꯪꯅꯔꯗꯤ ꯐꯅꯤ ꯅꯪꯒꯤꯗꯨꯁꯨ ꯑꯩꯒꯤꯁꯤꯁꯨ ꯃꯣꯏꯅ ꯐꯠ ꯄꯤꯊꯣꯛꯂꯛꯑꯗꯤ ꯅꯉꯣꯟꯗꯒꯤ ꯂꯧꯗꯔꯁꯨ ꯑꯗꯨꯝ ꯌꯥꯅꯤ ꯌꯥꯔꯅꯤꯕꯀꯣ
ꯑ ꯍꯣꯏ ꯢꯆꯦ ꯑꯩꯒꯤꯕꯨꯗꯤ ꯅꯪꯒꯅꯤ ꯅꯪꯅꯤ ꯍꯥꯏꯕꯗꯤꯅꯦ ꯑꯩ ꯉꯥꯏꯍꯥꯟ ꯈꯔ ꯐꯖꯅ ꯍꯥꯏꯒꯤꯕꯅꯦꯕ
ꯎꯝ
ꯃꯥꯅ ꯄꯤꯔꯛꯀꯦ ꯍꯟꯗꯛꯀꯤ ꯃꯦ ꯖꯨꯟ ꯌꯧ ꯍꯨꯟꯗ꯭ꯔꯤꯉꯩꯗꯅ ꯍꯥꯏꯔꯛꯄꯅꯦꯕ꯫
ꯎꯝ ꯇꯝꯕ ꯉꯝꯕ ꯑꯣꯏꯗꯕ ꯑꯩꯒꯤꯁꯤꯁꯨ꯫
ꯍꯣꯏ ꯑꯗꯨꯅꯦ꯫ ꯏꯆꯦ ꯍꫭꯏ ꯀꯩꯅꯣ ꯇꯧꯕ꯭ꯔꯣ ꯀꯩ ꯀꯩ ꯀꯩ꯫ ꯄꯩꯁꯥ ꯅꯨꯡꯁꯥ ꯀꯩꯀꯥ ꯇꯥꯟꯕꯗꯤ ꯀꯩꯀ ꯀꯩ ꯀꯩꯀꯩ ꯍꯣꯠꯅꯔꯤꯒꯦ ꯏ ꯆꯦ꯫
ꯍꯥꯢꯗꯤ ꯀꯩꯁꯨ ꯊꯣꯏꯗꯣꯛꯄ ꯇꯧꯗꯦ꯫ ꯑꯗꯨꯝ ꯀꯩꯅꯣꯒꯨꯝꯕ ꯆꯦꯡꯒꯨꯝꯒꯨꯝꯕ ꯈꯔ ꯊꯥꯕ ꯈꯣꯠꯄ ꯑꯗꯨꯝꯕ ꯈꯔ ꯇꯧꯋꯦ ꯑꯗꯒꯤꯗꯤ ꯁ꯭ꯀꯨꯜꯅ ꯄꯨꯕ ꯌꯥꯎꯕꯗꯣ
ꯑꯣ ꯁꯤꯒꯤꯗꫭ
ꯗꫭ ꯄꯩꯁꯥ ꯎꯝ ꯄꯤꯁꯤꯟꯅꯔꯨꯕꯒꯤꯒ ꯑꯩꯁꯦ ꯈꯔ ꯍꯟꯗꯛ ꯇꯣꯡ ꯈꯔ ꯆꯥꯗ꯭ꯔꯦꯕ ꯃꯔꯨꯞ ꯃꯄꯥꯡꯁꯨ ꯈꯔ ꯌꯥꯎꯁꯤꯜꯂꯨꯕꯁꯤꯡꯗꯨꯒ ꯃꯔꯨꯞꯁꯤꯁꯨ ꯌꯥꯎꯗ꯭ꯔꯁꯨ ꯄꯩꯁꯥꯁꯦ ꯇꯨꯡꯁꯤꯟꯕ ꯉꯝꯗꯦꯗꯣ꯫
ꯑꯗꯨꯅ ꯄꯤꯛꯄ ꯄꯤꯛꯄ ꯃꯔꯨꯞꯁꯦ ꯈꯔ ꯌꯥꯎꯁꯜꯂꯨꯔꯦꯕ ꯑꯗꯨꯅ ꯍꯥꯏꯗꯤ ꯃꯔꯨꯞꯀꯤ ꯄꯩꯁꯥꯗꯨꯗꯤ ꯃꯤ ꯃꯌꯥꯝ ꯀꯩꯅꯣ ꯇꯧꯔꯛꯄꯅꯤꯅ ꯁꯣꯏꯍꯟꯅꯤꯡꯗꯕ꯫ ꯑꯗꯨꯗꯨꯒꯤ ꯑꯩꯁꯦ ꯃ ꯁꯥꯔꯦ ꯈꯔ ꯁꯥꯔꯦ ꯄꯩꯁꯥꯁꯦ
ꯎꯝ ꯌꯥꯅꯤ-ꯌꯥꯅꯤ ꯏꯆꯦ ꯏ ꯑꯩꯒꯤꯗꯣ ꯑꯩ ꯍꯣꯔꯦꯟ ꯑꯝꯇꯕꯨ ꯍꯥꯏꯈꯤꯒꯦ꯫ ꯅꯪꯍꯜꯂꯛꯑꯣ ꯁꯨꯝ ꯈꯔ ꯐꯔꯛ ꯇꯥꯕ ꯊꯕꯛ ꯑꯃ ꯂꯩꯔꯦꯅ ꯏꯆꯦꯒꯤꯕꯨ ꯏꯆꯦꯅ ꯅꯣꯡꯐꯥꯗꯣꯛꯇꯪ ꯍꯪꯉꯛꯄꯁꯤꯗ ꯅꯨꯡꯉꯥꯏꯇꯦ꯫ ꯑꯗꯨꯅ ꯑꯩ ꯑꯝꯇ ꯍꯥꯏꯈꯤꯒꯦ
ꯑꯗꯨꯅꯦ ꯑꯩꯁꯨꯅꯦ ꯃꯤ ꯑꯇꯣꯞꯄꯗ ꯎꯝ ꯃꯤ ꯑꯇꯣꯞ ꯄꯗ ꯀꯣꯏꯍꯪ ꯍꯪꯅꯕ ꯇꯜꯂꯦꯕ ꯑꯗꯨꯅ ꯑꯈꯪꯕ ꯑꯩꯈꯣꯏ ꯃꯁꯦꯟ ꯁꯨꯃꯥꯏꯅ ꯈꯔ ꯀꯣꯏꯏꯅꯗꯕꯁꯤꯗꯅ ꯑꯩꯁꯦ ꯍꯪꯑꯒꯦ ꯃꯤ ꯑꯇꯣꯞꯄꯗ ꯀꯣꯏꯍꯪ ꯍꯪꯅꯗꯣꯏ ꯁ ꯁꯔꯨꯛꯑꯣꯅ
ꯍꯣꯏ ꯍꯣꯏ ꯀꯩꯁꯨ ꯀꯥꯏꯗꯦꯗꯤ ꯏꯆꯦ ꯎꯝ ꯑꯩ ꯍꯣꯏ ꯅꯪ ꯅꯕ ꯇꯧꯔꯛꯑꯒ ꯏꯆꯦꯒꯤꯗꯨ ꯑꯗꯨꯃ
ꯎꯝ
ꯏꯆꯦꯅꯥ ꯅꯨꯡ ꯐꯥꯗꯣꯛ ꯍꯪꯉꯛꯄꯁꯤꯗ ꯑꯩ ꯄꯤꯗ ꯌꯥꯕ꯭ꯔꯥ
ꯑꯗꯨꯅꯦ ꯑꯩ ꯅꯪꯒꯤꯗꯣ ꯁꯣꯏꯗꯔꯦꯅ ꯈꯜꯂꯒꯦ ꯑꯇꯣꯞꯄꯗ ꯀꯌꯥ ꯍꯪꯉꯔꯣꯏꯒꯦ ꯑꯩ
ꯍꯣꯏ ꯍꯣꯏ ꯍꯥꯉꯎꯔꯅꯨ ꯏꯆꯦ ꯑꯩ
ꯑꯩꯒꯤꯗꯨ ꯄꯤꯁꯜꯂꯛꯄꯒꯀꯣ
ꯎꯝ ꯌꯥꯏ ꯌꯥꯏꯅꯦ ꯏꯆꯦ ꯑꯩꯒꯤꯗꯤ ꯑꯗꯨꯝ ꯏꯆꯦꯅ ꯑꯗꯨꯝ ꯁꯤꯖꯤꯟꯅꯈꯣ ꯌꯥꯏꯑꯦꯕ ꯑꯩ ꯍꯧꯖꯤꯛ ꯄꯩꯁꯥ ꯀꯩꯁꯨ ꯍꯥꯠꯆꯤꯟꯕꯗꯤ ꯂꯩꯇꯦꯕ
ꯎꯝ
ꯑꯗ ꯃꯤꯗꯨꯅ ꯁꯨꯝ ꯄꯤꯁꯜꯂꯛꯇꯕꯒꯤ ꯑꯩꯅ ꯀꯨꯏꯃꯥꯟꯂꯥꯛꯄꯒꯤ ꯀꯥꯑꯣꯕ ꯍꯟꯗꯛ ꯄꯤꯌꯣ ꯍꯥꯏꯒꯤꯕꯅꯦꯕ
ꯎꯝ ꯎꯝ
ꯑꯗꯨꯝ ꯇꯧꯏ ꯍꯧꯖꯤꯛꯀꯥꯟ ꯁꯤ ꯂꯩꯕꯥꯛꯀꯤ ꯏꯔꯥꯡꯅꯦ ꯀꯩꯅꯦ ꯃꯐꯝ ꯆꯥꯐꯝ ꯄꯩꯁꯥꯁꯦ ꯃꯤ ꯌꯦꯡ ꯋꯥꯟꯅꯔꯦꯕ
ꯕꯟ ꯑꯃꯨ ꯇꯧꯔꯅꯤ ꯍꯞꯇꯃꯨꯛ ꯇꯧꯅꯤ
ꯑꯥ ꯑꯥ ꯄꯩꯁꯥ ꯄꯥꯏꯕ ꯋꯥꯠꯇ ꯄꯥꯗꯕ ꯃꯤꯅ ꯃꯅꯨꯡ ꯃꯅꯨꯡꯍꯥꯏꯕ
ꯍꯣꯏ ꯍꯣꯏ ꯒꯣꯚꯔꯃꯦꯟ ꯊꯕꯛ ꯇꯍꯧꯕ ꯃꯤꯅ ꯐꯕ
ꯎꯝ ꯑꯗꯨ ꯁꯨꯔ ꯆꯥꯕꯗꯗꯤ ꯌꯥꯝ ꯋꯥꯏꯑꯦꯕ
ꯋꯥꯏ ꯋꯥꯏ ꯆꯦ
ꯆꯥꯗ ꯂꯩꯇꯕꯒꯤꯁꯨ ꯋꯥꯅꯤꯡꯉꯥꯏ ꯂꯩꯇꯦ ꯑꯗꯩꯗꯤ ꯅꯥꯔꯛ ꯌꯦꯛꯂꯛꯑꯦ ꯂꯩꯇꯕ ꯂꯥꯏꯔꯕꯁꯤꯡꯗꯤ ꯁ꯭ꯋꯥꯏꯗ ꯂꯥꯌꯦꯡꯉꯦ꯫ ꯄꯩꯁꯥꯁꯨ ꯄꯨꯡꯆꯪꯗ ꯆꯪꯏ꯫ ꯏꯅꯥꯛ ꯈꯨꯟꯕꯁꯤꯡꯒꯤꯗꯤ ꯑꯁꯣꯝ ꯃꯄꯥꯟꯂꯣꯝꯗ ꯃꯤꯔꯝꯗ ꯄꯨꯄꯨꯗꯅ꯫ ꯐꯠ ꯂꯥꯎꯅ ꯌꯦꯡꯉꯦ꯫ ꯑꯗꯨꯅ ꯍꯥꯏꯗꯤ ꯈꯪꯗꯦꯗ ꯃꯣꯏꯗꯤ ꯌꯥꯝ ꯅꯨꯡꯉꯥꯏ ꯅꯨꯡꯉꯥꯏꯅ ꯂꯩꯅꯩ꯫ ꯑꯁ ꯑꯩꯈꯣꯏ ꯁ꯭ꯋꯥꯏꯒꯤ ꯗꯣꯛꯇꯔꯁꯤꯡꯖꯤꯗꯤ ꯏꯃꯢ ꯄꯦꯝꯃ ꯅꯥꯔꯛ ꯌꯦꯛꯂꯛꯄꯁꯤꯗ ꯆꯪꯉꯤꯕ ꯂꯥꯏꯌꯦꯡꯕꯁꯤꯗ ꯆꯪꯏ ꯄꯩꯁꯥ ꯃꯌꯥꯝꯁꯤꯗꯤ ꯂꯣꯏꯔꯦ꯫ ꯥꯇꯦꯁꯅ ꯃꯈꯟ ꯃꯈꯟ꯫ ꯃꯤ ꯃꯄꯥꯜꯂꯣꯝꯗꯗꯤ ꯑꯗꯨꯃꯥꯏ ꯀꯩꯁꯨ ꯇꯧꯗꯦ ꯍꯥꯏꯌꯦꯕ ꯍꯤꯗꯥꯛ ꯒꯨꯂꯤꯒꯥꯁꯦꯀꯣ꯫ ꯑꯗꯨꯝ ꯆꯥꯗ ꯌꯥꯗꯕ ꯅꯥꯔꯛꯑꯀꯥꯟꯗ ꯆꯥꯎ ꯅꯥꯗꯗꯤ ꯆꯥꯒꯅꯨ ꯍꯥꯏꯕꯒꯤ ꯇꯥꯏꯞꯇ ꯑꯗꯨꯃꯥꯏꯅꯒ ꯍꯥꯏꯕꯤ ꯍꯥꯏ ꯑꯩꯈꯣꯏ ꯁ꯭ꯋꯥꯏꯒꯤꯗꯤ ꯂꯣꯏꯔꯦ꯫ ꯗ ꯃꯃꯤꯨ ꯑꯝ ꯇꯥꯕ ꯗ ꯃꯃꯤ ꯑꯃ ꯇꯥꯕꯒꯤꯁꯨ ꯑꯗꯨ ꯑꯗꯨ ꯂꯥꯏꯅꯥꯗꯨ ꯂꯩꯔꯦ ꯑꯗꯨ ꯑꯣꯏꯔꯝꯕ ꯌꯥꯔꯦ
ꯀꯩꯅꯣꯇꯧꯔꯅꯤ ꯄꯩꯁ ꯆꯪꯗꯅꯕꯅꯦꯅ ꯒꯣꯕꯔꯃꯦꯟꯒꯤꯁꯤꯅ ꯑꯃꯨꯛ ꯀ꯭ꯌꯨ ꯂꯦꯡꯅꯕꯗ꯫
ꯑꯅꯕꯗꯥ ꯑꯗꯨꯅꯦ ꯑꯗꯨꯅꯃꯛꯅ ꯐꯖꯅ ꯀꯨꯞꯊꯅ ꯌꯦꯡꯕꯁꯨ
ꯅꯠꯇꯕ ꯃꯇꯝ ꯃꯌꯥꯝ ꯃꯥꯡꯍꯂꯦꯕ꯫
ꯑꯗꯩ ꯄ꯭ꯔꯥꯏꯚꯦꯠꯇ ꯇꯧꯔꯦ ꯄꯩꯁꯥꯁꯤꯅ ꯌꯥꯝ ꯆꯪꯕ꯫
ꯎꯝ꯫ ꯑꯣꯄꯔꯦꯁꯟꯁꯤꯗ ꯀꯥꯁꯤꯅꯅꯦ ꯁꯣꯏꯒꯔꯦ ꯀꯥꯏꯅ ꯑꯅꯤꯔꯛꯍꯟꯕ ꯀꯥꯁꯨ ꯌꯥꯎꯔꯤꯅꯦ꯫ ꯑꯗꯨ ꯀꯩꯅꯣ ꯍꯥꯏꯕꯅꯤꯗ꯫ ꯃꯣꯏ ꯇꯧꯔꯤ
ꯑꯗꯨ ꯌꯦꯡꯉꯨ ꯃꯤ ꯁꯤꯔꯒ ꯍꯟꯗꯛ ꯁꯣꯏꯁꯦ ꯔꯤꯝꯁꯇ ꯏꯔꯥꯡ ꯃꯌꯥꯝ ꯊꯣꯛꯈꯤꯕꯗꯣ
ꯎꯝ
ꯃꯤ ꯂꯩꯇꯦ ꯑꯗꯨ ꯇꯧꯗꯦ ꯀꯥꯏꯅ
ꯑꯗꯨꯅꯦ ꯑꯗꯨ
ꯍꯣꯏ ꯃꯣꯏꯁꯨ ꯎ ꯂꯥꯏꯕꯨꯗꯤ ꯅꯠꯇꯦꯕꯨ
ꯃꯥꯅꯤ ꯃꯥꯅꯤ ꯆꯦꯛꯁꯤꯟꯅ ꯌꯦꯡꯉꯗꯤ ꯐꯕ ꯀꯨꯞꯊꯕꯋꯥ ꯂꯦꯕ ꯑꯗꯒꯤꯗꯤ ꯃꯣꯏꯗꯤ ꯇꯣꯂꯣꯞꯁꯨ ꯆꯥꯎꯅ ꯆꯥꯔꯤꯅꯤ ꯐꯪꯉꯤꯅꯤ ꯍꯥꯏꯗꯤ ꯗꯣꯛꯇꯔ ꯍꯥꯏꯕ ꯁꯤꯟꯐꯝ ꯍꯥꯏꯁꯤꯗꯕꯨ ꯃꯤꯌꯥꯝꯒꯤꯗꯃꯛꯇ ꯀꯠ ꯊꯣꯛꯑꯒ ꯑꯅꯥꯕꯁꯤꯡꯁꯦ ꯃꯣꯏꯅ ꯂꯣꯏꯅꯃꯗꯤ ꯐꯍꯟꯕ ꯉꯝꯕ ꯅꯠꯇꯦ
ꯎꯝ ꯎꯝ
ꯊꯃꯣꯏ ꯄꯦꯟꯅꯕ ꯑꯗꯨꯒ ꯀꯩꯅꯣ ꯇꯧꯔꯗꯤ ꯐꯕ ꯅꯔꯁꯅꯒ ꯂꯥꯡꯉꯤ ꯏꯁꯧꯖꯤꯗꯤ ꯂꯣꯏꯔꯦ
ꯅ꯭ꯔꯁꯅ ꯍꯦꯟ ꯁꯊꯤꯒꯔ꯭ꯦ
ꯁꯥꯊꯤꯒꯔꯦ ꯁꯥꯊꯤꯒꯔꯦ ꯉꯥꯡꯅ ꯁꯥꯟꯅꯕꯅ ꯋꯥꯔꯤꯕ
ꯐꯔꯦ ꯐꯔꯦ ꯑꯩ ꯌꯥꯝ ꯅꯨꯡꯉꯥꯏꯔꯦ ꯄꯩꯁꯥꯗꯣ ꯅꯉꯣꯟꯗꯒꯤ ꯂꯧꯔꯒꯦ ꯑꯥ ꯁꯣꯏꯗꯦꯅ ꯈꯜꯂꯒꯦ ꯐꯔꯦ ꯐꯔꯦ ꯑꯗꯨꯗꯤ ꯑꯩ ꯊꯝꯃꯒꯦꯀꯣ
ꯍꯣ ꯍꯣꯏ ꯏꯆꯦ
ꯎꯝ